ꯀꯩꯕ
ꯀꯣꯜ ꯃꯤꯅ ꯍꯥꯟ ꯇꯧꯔꯛꯇ꯭ꯔꯕꯣ ꯃꯤ ꯀꯦꯝ ꯇꯧꯗꯦꯌꯦ ꯍꯤꯞꯄꯤꯌꯦ ꯅꯪꯗꯤ
ꯇꯔꯤꯕꯣ ꯍꯥꯏꯁꯦ
ꯍꯧꯒꯠꯂꯦꯗ ꯑꯃꯨꯛ ꯍꯤꯞꯄꯅꯦ
ꯆꯥꯛꯇꯤ ꯆꯥꯔꯕꯣ
ꯆꯥꯗ꯭ꯔꯤ ꯅꯪꯗꯤ ꯆꯥꯛ ꯆꯥꯔꯕꯣ
ꯆꯥꯗꯔꯤꯌꯦ
ꯀꯔꯤ ꯌꯦꯟꯖꯥꯡ ꯊꯣꯡꯒꯦ
ꯎꯁꯣꯢ ꯑꯀꯪꯕ
ꯑꯣ ꯀꯅꯥꯅ ꯊꯣꯡꯉꯤꯕ
ꯑꯩ ꯊꯣꯡꯉꯦ
ꯅꯪ ꯑꯩꯉꯣꯟꯗ ꯇꯥꯝꯃꯨ ꯀꯥꯢ ꯇꯧꯁꯜꯂꯛꯢꯗꯨꯅ ꯀꯩꯒꯤꯅꯣ ꯐꯥꯒꯤ ꯌꯝ ꯍꯩ ꯃꯥꯜꯂꯦ ꯇꯜꯂꯦ
ꯁꯤꯦꯃ ꯃꯣ ꯀꯧ ꯍꯥꯏꯔ
ꯑꯦꯁ ꯀꯧꯔꯎ ꯀꯩꯗꯧꯔꯒꯦ ꯀꯧꯅꯤꯡꯉꯒ ꯈꯨꯝꯃ ꯂꯣꯏꯔꯦ ꯀꯩꯅꯣ
ꯀꯧꯔꯗꯤ ꯂꯣꯏꯔꯦ ꯍꯣꯏ
ꯑꯗꯨꯅꯦ ꯈꯨꯝꯕꯤꯔ ꯂꯣꯏꯔꯦ ꯑꯩꯅ ꯅꯠꯇ꯭ꯔꯥ ꯎꯝ ꯑꯗꯨꯅꯦ
ꯅꯣꯏꯗꯤ ꯀꯩ ꯏꯟꯖꯥꯡ ꯊꯣꯡꯒꯦ
ꯀꯣꯕꯤ ꯀꯣꯕꯤ ꯊꯣꯡꯉꯦ
ꯎꯝ
ꯆꯥꯅꯤꯡꯕ꯭ꯔꯣ ꯑꯩꯅ ꯊꯣꯡꯉꯦ
ꯑꯁ ꯊꯕꯛ ꯌꯥꯝ ꯐꯩꯒꯣ ꯃꯤꯗꯤ ꯆꯥꯅꯤꯡꯗꯦ ꯑꯗꯨꯕꯨ ꯅꯪꯅ ꯊꯣꯡꯕꯅꯤ ꯍꯥꯏꯕꯗꯨꯗ
ꯊꯤꯜꯂꯛꯑꯒꯦ ꯀꯩꯅꯣ ꯑꯗꯨꯗꯤ ꯊꯤꯜꯂꯛꯑꯒꯦ ꯀꯩꯅꯣ ꯆꯁꯤ ꯀꯩꯅꯣ
ꯆꯥꯁꯦ
ꯊꯤꯂꯛꯀꯦ ꯊꯤꯂꯛꯀꯤꯦ
ꯅꯪ ꯆꯥꯛ ꯌꯦꯟꯁꯥꯡ ꯊꯣꯡꯉꯦ ꯍꯥꯏꯕꯗꯨꯗ ꯋꯥꯈꯜꯁꯦ ꯑꯥ ꯌꯧꯒꯦ ꯇꯧꯋꯦ
ꯑꯥꯏꯁ ꯀꯩꯀꯩ ꯈꯟꯖꯤꯜꯂꯛꯏꯅꯣꯅꯦ
ꯂꯩꯅꯤꯡꯈ꯭ꯔꯕꯗꯨꯗ
ꯎꯝ ꯂꯥꯛꯑꯣ ꯀꯩꯗꯧꯔꯒꯦꯀꯣꯛ
ꯂꯛꯒꯦ ꯂꯥꯎꯕ ꯂꯥꯛꯎꯒꯣ
ꯑꯁ ꯅꯪ ꯌꯥꯔꯕꯣ
ꯌꯥꯕꯤꯔꯦ
ꯅꯁꯥꯅ ꯌꯥꯔꯕꯣ
ꯌꯥꯔꯦ ꯂꯩꯔꯒꯦ
ꯏꯁ ꯂꯧꯕ ꯂꯥꯛꯑꯒꯦ ꯑꯩ ꯁꯠ ꯁꯠ ꯂꯥꯛꯑꯒꯦ ꯀꯥꯟꯗꯦ ꯑꯗꯨꯗꯤ
ꯌꯨꯝ ꯂꯩꯒꯗ꯭ꯔꯣ ꯉꯁꯤꯗꯤ
ꯍꯣꯔꯦꯟ ꯅꯨꯡꯊꯤꯟ ꯕꯣꯜ ꯁꯥꯟꯅꯕ ꯆꯠꯀꯅꯤꯌꯦ
ꯑꯩꯁ ꯈꯣꯡ ꯈꯨꯛꯒ ꯂꯣꯏ ꯇꯦꯛꯑꯅꯤꯀꯣ ꯅꯣꯏ ꯁꯅꯥꯃꯟꯗꯅ
ꯇꯦꯛ ꯑꯣꯏꯍꯦ
ꯁꯣꯛꯗꯤ ꯁꯣꯛ ꯂꯝꯅꯤꯗ
ꯍꯣꯏ ꯁꯣꯛꯄꯕꯨꯗꯤ ꯌꯥꯎꯋꯤ
ꯁꯔꯨꯗꯤ ꯁꯣꯛꯇ꯭ꯔꯣ
ꯁꯔꯨ ꯁꯣꯛꯄ ꯌꯥꯎꯋꯤ ꯑꯗꯨ ꯁꯦꯝꯃ ꯑꯗꯨꯝ ꯐꯈ꯭ꯔꯦ ꯑꯩ
ꯑꯗꯨ ꯀꯤꯗꯦꯌꯦ
ꯀꯤꯗꯦꯗ ꯀꯩꯗꯧꯒꯦ ꯑꯗꯨꯕꯨ
ꯌꯣꯠ ꯑꯃ ꯌꯣꯠ ꯑꯃ ꯄꯥꯏꯔ ꯂꯥꯛꯑꯣ ꯅꯈꯣꯡꯗꯣ ꯊꯨꯗꯦꯠꯄꯤꯒꯦ ꯑꯗꯨꯗꯤ
ꯑꯁ ꯇꯜꯂꯦꯅꯪ ꯑꯩꯁꯦ ꯀꯦꯝ ꯆꯠꯍꯟꯅꯤꯡꯗ꯭ꯔ ꯃꯥꯜꯂꯦ
ꯕꯣꯜ ꯁꯅꯥꯕꯗꯨꯕꯨ ꯀꯔꯤ ꯀꯥꯟꯅꯕ ꯂꯩꯒꯦ
ꯏꯁ ꯑꯦꯟꯖꯣꯏ ꯅꯨꯡꯉꯥꯏꯅꯦ
ꯅꯣꯏꯗꯤ ꯃꯤ ꯀꯌꯥ ꯂꯩꯒꯦ
ꯑꯩꯈꯣꯏ ꯃꯔꯤꯈꯛꯇꯅꯤꯗ
ꯅꯣꯢꯃꯥ ꯄꯥꯒ
ꯑꯍꯣꯏ ꯑꯩꯈꯣꯏ ꯏꯃꯥ ꯑꯩꯈꯣꯏꯕꯕꯥ ꯏꯅꯥꯎꯄꯥ ꯑꯩ
ꯑꯣ ꯅꯪꯅ ꯑꯍꯟ ꯑꯣꯏꯕꯗꯨꯗꯤ
ꯃꯥꯅꯦ
ꯗꯥꯎ ꯌꯥꯝ ꯐꯔꯦ ꯉꯁꯤꯒꯤꯁꯦ ꯅꯪꯅ ꯑꯍꯥꯟꯕꯅꯦ ꯑꯍꯥꯟ ꯌꯨꯝꯗ ꯀꯩ ꯍꯥꯏꯁꯤꯔꯥ
ꯑꯍꯟ ꯑꯣꯏꯕꯁꯦ
ꯎꯝ ꯑꯍꯥꯟ ꯑꯣꯏꯕꯁꯦ ꯑꯇꯣꯝꯕꯤ ꯑꯇꯣꯝꯕ ꯉꯥꯛꯇ
ꯅꯪꯒꯤꯗꯤ ꯅꯪ ꯅꯣꯏꯒꯤꯗꯤ
ꯑꯩꯈꯣꯏꯅꯤ ꯆꯞ ꯃꯥꯟꯅꯩꯗ
ꯑꯁ ꯑꯗꯨꯗꯤ ꯏꯕꯥꯅꯤ ꯑꯗꯨꯝ ꯃꯥꯟꯅꯔꯦ
ꯍꯣꯏ ꯃꯅꯥꯗ꯭ꯔꯗꯤ ꯌꯥꯗꯦꯗꯅ
ꯑꯗꯨꯗꯤ ꯃꯥꯟꯅꯔꯕꯅꯤꯅ ꯂꯧꯕ ꯂꯥꯛꯑꯗꯝꯅꯤꯀꯣ
ꯍꯣꯏ
ꯑꯩꯗꯤ ꯂꯧꯕ ꯂꯥꯛꯑ ꯊꯣꯛꯂꯛꯇꯗꯤ ꯌꯥꯔꯣꯏꯗꯕꯅꯦ
ꯍꯣꯏ ꯉꯥꯏꯔꯝꯒꯦ ꯅꯪ ꯂꯥꯛꯇ꯭ꯔꯤꯉꯩꯗ ꯅꯪ ꯂꯥꯛꯇ꯭ꯔꯦ ꯃꯃꯥꯡꯗꯒꯤ ꯉꯥꯏꯔꯝꯃꯒꯦ
ꯑꯁ ꯉꯥꯏ ꯋꯥꯅꯤꯑꯦ ꯑꯗꯨꯗꯤ ꯑꯩ ꯂꯥꯛꯑ ꯀꯧꯊꯣꯔꯛꯀꯦ ꯅꯪ ꯋꯥꯅꯤ ꯅꯪ ꯋꯥꯍꯟꯕ ꯌꯥꯗꯦ ꯑꯩ ꯌꯧꯔꯛꯄꯒ ꯀꯧꯔꯛꯇꯣꯏꯅꯤ
ꯎꯝ
ꯅꯪ ꯅꯪ ꯍꯥꯟꯅ ꯊꯣꯛꯑꯒ ꯉꯥꯏꯔꯗꯤ ꯅꯪ ꯋꯥꯅꯤꯕ
ꯎꯝ ꯍꯣꯏꯅꯦ
ꯑꯗ ꯅꯨꯡꯁꯥꯒ ꯁꯥꯗꯣꯔꯛꯀꯅꯤ ꯑꯗꯩ ꯅꯪ
ꯅꯨꯡꯁꯥ ꯁꯥꯗꯦ ꯍꯧꯖꯤꯛꯇꯤ ꯅꯣꯡ ꯆꯨ
ꯑꯩ ꯁꯥꯗꯣꯔꯛꯀꯅꯤ ꯍꯥꯏꯕꯅꯤ ꯑꯗꯨ ꯉꯍꯥꯛ ꯂꯩꯔꯗꯤ
ꯅꯣꯏꯗꯤ ꯅꯣꯡ ꯆꯨꯗ꯭ꯔꯣ
ꯅꯣꯡ ꯉꯁꯥꯏ ꯆꯨꯔꯝꯃꯦ ꯍꯧꯖꯤꯛ ꯆꯨꯗꯔꯦ ꯅꯨꯡꯁꯥ ꯅꯨꯡꯁꯥ ꯁꯥꯠꯇꯣꯔꯛꯌꯦ
ꯁꯤꯗꯗꯤ ꯅꯨꯡꯁꯥ ꯍꯥꯏꯕꯁꯦ ꯎꯗ꯭ꯔꯦ ꯍꯧꯖꯤꯛꯀꯤꯗꯤ ꯉꯔꯥꯡꯁꯨ ꯆꯨꯑꯦ ꯉꯔꯥꯡ ꯅꯍꯥꯟꯁꯨ ꯆꯨꯋꯦ ꯉ ꯀꯤꯁꯨ ꯆꯨꯋꯦ ꯑꯗꯨ ꯀꯟꯅꯗꯤ ꯆꯨꯗꯕꯀꯣ ꯈꯖꯤꯛ ꯈꯖꯤꯛ
ꯅꯣꯏꯗꯤ ꯀꯩꯅꯣ ꯇꯧꯕ꯭ꯔ ꯂꯧꯕꯨꯛꯀ ꯂꯩꯕ꯭ꯔꯥ
ꯂꯕꯣꯛ ꯂꯩꯁꯤꯗ ꯑꯥ ꯌꯨꯝꯗꯗꯤ ꯂꯩꯌꯦ ꯑꯗꯨꯕꯨ ꯑꯩꯈꯣꯏ ꯍꯧꯖꯤꯛ ꯂꯩꯔꯤꯗꯤ ꯇꯝꯄꯥꯛꯇꯅꯦꯕ
ꯑꯣ ꯅꯪ ꯔꯦꯟꯇ ꯂꯩꯕ꯭ꯔꯣ
ꯅꯠꯇꯦ ꯌꯨꯝ ꯂꯩꯌꯦ
ꯅꯣꯏꯗꯤ ꯌꯨꯝ ꯑꯅꯤ ꯂꯩꯅꯦ ꯑꯗꯨꯗꯤ
ꯍꯣꯏ ꯅꯪꯒꯤ ꯍꯥꯏꯔꯗꯤ ꯑꯍꯨꯝ ꯑꯩꯒꯤꯗꯤ
ꯑꯁ ꯇꯜꯂꯦ ꯅꯣꯏ ꯄꯩꯁꯥ ꯌꯥꯝ ꯄꯔꯝꯗꯧ ꯃꯥꯜꯂꯦ ꯑꯗꯨꯗꯤ
ꯄꯩꯁꯥ ꯄꯥꯏꯕ ꯅꯠꯇꯦ
ꯑꯗꯨꯗꯤ ꯀꯩ
ꯌꯨꯝ ꯂꯩꯕꯒꯤꯅꯤ
ꯑꯣ ꯑꯩ ꯅꯪ ꯂꯧꯁꯟꯕ ꯀꯥꯟꯅꯔꯅꯤ ꯑꯗꯨꯗꯤ
ꯑꯩꯒꯤꯁꯨ ꯅꯠꯇꯕꯗꯨꯕꯨ
ꯑꯦ ꯅꯪꯒꯤ ꯈꯔ ꯄꯤꯔꯛꯑꯣꯏꯗ꯭ꯔꯣ ꯀꯩꯒꯤꯅꯣꯅꯦ
ꯃꯣꯏ ꯂꯣꯏ ꯂꯧꯈ꯭ꯔꯅꯤ ꯍꯥꯏ
ꯅꯣꯏ ꯏꯆꯤꯟ ꯏꯅꯥꯎ ꯀꯌꯥ ꯁꯨꯒꯦ
ꯑꯩꯈꯣꯏꯗꯤ ꯃꯔꯤꯅꯦ
ꯀꯅꯥ ꯀꯅꯥ
ꯅꯨꯄꯤ ꯑꯅꯤ ꯅꯨꯄꯥ ꯑꯅꯤ ꯑꯩꯅ ꯃꯤꯡ ꯍꯥꯏꯔꯁꯨ ꯅꯪ ꯈꯪꯉꯣꯏꯗꯕꯗꯨꯕꯨ
ꯑꯩꯁ ꯑꯗꯨ ꯁꯨꯝ ꯍꯥꯏꯕꯅꯤ ꯀꯩꯗꯧꯔꯒꯦ ꯈꯪꯕꯨꯗꯤ ꯈꯪꯉꯣꯏ
ꯑꯗꯢ ꯍꯌꯦꯡꯋꯥꯏ ꯀꯣꯅ ꯈꯪꯉꯁꯦ
ꯍꯣꯏ ꯍ ꯍꯌꯦꯡꯋꯥꯏ ꯅꯠꯇꯦ ꯑꯩꯗꯤ ꯍꯌꯦꯡ ꯍꯪꯆꯤꯜꯂꯛꯑꯗꯕꯅꯤ ꯀꯩꯅꯣ ꯍꯌꯦꯡꯋꯥꯏ ꯌꯧꯍꯜꯂꯔꯣꯏ
ꯍꯌꯦꯡ ꯍꯟꯆꯤꯠ ꯂꯥꯛꯈ꯭ꯔꯣ ꯑꯗꯨꯗꯤ ꯑꯗꯨꯗꯤ ꯍꯌꯦꯡ ꯀꯩꯗꯧꯔꯤꯒꯦ ꯍꯥꯏꯅꯣ ꯍꯧꯖꯤꯛ ꯂꯥꯛꯈꯔꯣ
ꯋꯥꯔꯤ ꯁꯥꯟꯅꯕ ꯂꯣꯏꯔ ꯂꯥꯛꯑ ꯂꯣꯏꯔꯦ ꯀꯩꯗꯧꯔꯒꯦ ꯑꯗꯨꯗꯤ
ꯎꯝ
ꯅꯪꯗꯤ ꯁꯥ ꯊꯣꯡꯕ ꯍꯩꯇꯕ꯭ꯔꯥ
ꯍꯩꯌꯦ
ꯀꯩꯀꯩ ꯍꯩꯒꯦ ꯂꯣꯏ ꯍꯩꯕ꯭ꯔꯥ ꯑꯗꯨꯗꯤ ꯑꯣ ꯑꯣꯛꯁꯥ ꯊꯣꯡꯕ ꯆꯥꯁꯤ ꯀꯩꯅꯣ
ꯆꯥꯁꯦ ꯑꯩꯗꯤ ꯑꯣꯛ ꯀꯌꯥ ꯌꯥꯝ ꯄꯥꯝꯗꯦ
ꯑꯩ ꯑꯩꯁꯨ ꯄꯥꯝꯗꯦꯗ ꯀꯌꯥ ꯄꯤꯁ ꯑꯃꯅꯤ ꯃꯉꯥꯏꯔꯦꯅ ꯆꯥꯕꯗ ꯍꯦꯟꯅ ꯆꯥꯕ ꯉꯝꯗꯦꯗꯅ
ꯎꯝ
ꯀꯩ ꯁꯥꯅ ꯏꯄꯥꯝ ꯄꯥꯝꯒꯦ
ꯑꯩꯗꯤ ꯉꯥ ꯑꯣꯏꯅ ꯄꯥꯝꯃꯦ ꯁꯥꯗꯤ ꯈꯪꯗꯦꯗ ꯎꯝ
ꯀꯩ ꯉꯥꯅꯣꯕ
ꯈꯪꯗꯦ
ꯉꯥ ꯃꯌꯥꯝ ꯂꯩꯁꯤꯗꯤ
ꯃꯤꯌꯥꯝꯗꯣ ꯂꯣꯢ ꯅꯨꯡꯁꯤꯌꯦ ꯍꯥꯏꯕ ꯄꯥꯝꯃꯤ ꯅꯠꯇꯦ ꯅꯨꯡꯁꯤ
ꯎꯝ ꯑꯗꯨꯗꯤ ꯅꯪ ꯈ꯭ꯋꯥꯏ ꯄꯥꯝꯖꯕ ꯍꯟꯖꯥꯡꯁꯦ ꯀꯩ ꯍꯟꯖꯥꯡꯅꯣ ꯑꯗꯨꯗꯤ ꯁꯥ ꯉꯥ ꯅꯠꯇꯕꯤꯗ
ꯁꯥ ꯉꯥ ꯅꯠꯇꯕꯤꯗ ꯃꯅꯥ ꯃꯁꯤꯟ ꯑꯗꯨꯝ ꯆꯥꯕ ꯌꯥꯏ ꯑꯩꯗꯤ
ꯍꯋꯥꯏꯒꯨꯝꯕꯗꯤ ꯆꯥꯗ꯭ꯔꯣ
ꯍꯋꯥꯏꯗꯤ ꯆꯥꯅꯤꯡꯗꯦ
ꯀꯩꯒꯤ ꯍꯋꯥꯏ ꯐꯩꯅꯤ ꯀꯩꯅꯣ
ꯑꯁ
ꯅꯪ ꯑꯩꯅ ꯊꯣꯡꯕ ꯍꯋꯥꯏ ꯆꯥꯔꯗꯤ ꯆꯥꯒꯦ ꯑꯗꯨꯝ ꯍꯥꯏꯅꯤꯁꯦ
ꯆꯥꯕ ꯉꯝꯗꯦ ꯍꯋꯥꯏꯗꯤ
ꯀꯩꯒꯤꯅꯣ
ꯄꯥꯝꯗꯕꯒꯤ
ꯎꯝ ꯑꯗꯨꯗꯤ ꯑꯩ ꯕꯣꯜ ꯁꯥꯟꯅꯔꯤꯗ ꯀꯩꯝ ꯇꯧꯗꯦꯗ
ꯑꯁ ꯅꯪꯒꯤ ꯊꯕꯛ ꯕꯣꯜꯅꯤ ꯑꯗꯨꯗꯤ
ꯃꯥꯅꯦ
ꯅꯪ ꯕꯣꯜ ꯁꯅꯥꯕꯗꯣ ꯄꯩꯁꯥ ꯂꯥꯛꯄ꯭ꯔꯥ ꯍꯥꯏꯁꯦ ꯅꯪ ꯅꯪꯒꯤ ꯈꯨꯠꯇꯒꯤ ꯆꯠꯁ
ꯂꯥꯛꯇꯗꯤ ꯀꯩꯅꯣ
ꯂꯥꯛꯇꯕꯤ ꯅꯪꯉꯣꯟꯗꯒꯤ ꯆꯠꯄ ꯑꯣꯏꯔꯝꯅꯤ
ꯂꯥꯛꯏꯗ ꯅꯠꯇꯦ ꯅꯠꯇꯦ ꯂꯥꯛꯑꯦ ꯂꯥꯛꯑꯦ ꯀꯩꯗꯧꯕꯩ ꯂꯥꯛꯑꯣꯏꯗꯣꯏꯅꯣ ꯕꯣꯜ ꯁꯥꯟꯅꯔꯒ ꯃꯤꯅ ꯐ꯭ꯔꯤꯗ ꯀꯃꯥꯏꯅ ꯕꯣꯜ ꯁꯥꯟꯅꯗꯣꯏꯅꯣ ꯀ꯭ꯂꯕ ꯇ ꯁꯥꯟꯅꯕ ꯀꯥꯟꯗ ꯄꯩꯁꯥ ꯐꯪꯉꯤꯅꯦ ꯐ꯭ꯔꯤꯗ ꯑꯣꯏꯔꯗꯤ ꯑꯩꯁꯨ ꯁꯥꯟꯅꯔꯣꯏ ꯇꯣꯛꯑꯅꯤ
ꯐ꯭ꯔꯤꯗ ꯑꯌꯥꯝꯕ ꯁꯅꯥꯔꯤꯗꯨꯗꯤ ꯃꯤꯁꯦ
ꯍꯣꯏ ꯑꯗꯨꯅ ꯀ꯭ꯂꯕ ꯅꯨꯡ ꯀꯩꯀꯩ ꯐꯪꯗꯕꯒꯤꯅꯤꯗꯅ ꯀ꯭ꯂꯕꯀꯨꯝꯕ ꯐꯪꯉꯗꯤ ꯐ꯭ꯔꯤꯗ ꯁꯥꯟꯅꯗꯦꯗꯅ ꯄꯩꯁꯥ ꯐꯪꯉꯤꯗꯅ
ꯑꯗꯨꯕꯨꯗꯤ ꯈꯪꯗ꯭ꯔꯦ ꯅꯣꯏ ꯅꯨꯄꯥꯅ ꯈꯪꯗꯧꯕꯅꯦ ꯑꯗꯨꯗꯤ ꯑꯩꯗꯤ ꯁꯥꯟꯅꯗꯕꯅꯤꯅ
ꯑꯗꯣ ꯑꯩꯅ ꯍꯥꯏꯕꯤꯔꯦ ꯅꯪ ꯈꯪꯉꯣꯗꯅ ꯍꯧꯖꯤꯛꯇꯤ ꯑꯗꯨꯅꯦ ꯒ꯭ꯌꯥꯟ ꯑꯃ ꯇꯥꯗ꯭ꯔꯦ ꯅꯪ ꯇꯜꯂꯤ
ꯑꯗꯨꯃꯥꯏ ꯍꯥꯏꯅꯨ
ꯀꯩꯒꯤꯅꯣ ꯀꯩꯒꯤꯅꯣ
ꯀꯩꯁꯨ ꯇꯧꯗꯦꯗꯥ ꯊꯋꯥꯏ ꯁꯣꯛꯀꯦ ꯇꯧꯋꯤ
ꯐꯥꯒꯤ ꯇꯧꯕꯅꯤ ꯐꯥ
ꯊꯃꯣꯏ ꯀꯥꯏꯒꯦ ꯇꯧꯋꯤ
ꯀꯥꯏꯒꯅꯨ ꯀꯥꯏꯒꯅꯨ ꯀꯥꯏꯔꯁꯨ ꯑꯩꯅ ꯃꯦꯟꯁꯤꯟꯒꯅꯤ ꯀꯩꯇꯧꯔꯒꯦ ꯎ ꯅꯣꯛꯀꯥꯅꯨ ꯅꯣꯛꯀꯅꯨ ꯀꯩꯗꯧꯔꯒꯦ ꯑꯃꯨꯛ ꯀꯣꯜ ꯇꯧꯔꯛꯀꯦ ꯍꯥꯏꯔꯛꯢꯔꯢ ꯑꯃꯨꯛ
ꯇꯥꯕ꯭ꯔꯥ
ꯇꯥꯢꯌꯦ ꯇꯥꯏꯌꯦ
ꯀꯩ ꯍꯥꯏꯕ ꯅꯪ ꯍꯥꯏꯗꯣ
ꯀꯅꯥꯅꯣ ꯍꯪꯕꯅꯤꯗ
ꯑꯩꯁꯨ ꯈꯪꯗꯦ
ꯀꯣꯜ ꯇꯧꯔꯛꯀꯦ ꯍꯥꯏꯔꯛꯏꯔꯣ
ꯎꯝ
ꯎꯝ ꯂꯣꯏꯗꯣꯔꯤꯎ ꯂꯣꯏꯗꯣꯔꯤꯎ ꯎꯝ ꯎꯝ ꯅꯠꯇꯦꯗ ꯇꯧꯕ ꯌꯥꯔꯔꯣꯏ ꯑꯩ ꯅꯨꯄꯥꯒ ꯋꯥꯔꯤ ꯁꯥꯟꯅꯔꯤ ꯍꯥꯏꯕ ꯌꯥꯗ꯭ꯔꯣ
ꯍꯥꯏꯕꯤꯈ꯭ꯔꯕꯅꯦ
ꯑꯗꯨꯢ ꯃꯥꯗꯣ ꯊꯋꯥꯏ ꯅꯨꯡꯉꯥꯏꯇ꯭ꯔꯦ ꯍꯥꯏ
ꯑꯁ ꯁꯦꯡꯕ ꯃꯥꯂꯤꯇꯦꯗ ꯅꯪꯒꯤ ꯐꯦꯕꯣꯔꯥꯏꯠ ꯀꯂꯔꯁꯤ ꯀꯩꯅꯣ
ꯑꯩꯒꯤ ꯐꯦꯕꯔꯦꯠ ꯔꯣ
ꯎꯝ ꯏꯁ ꯇꯥꯜꯂꯦ ꯑꯃꯇꯪ ꯍꯥꯏꯌꯨ
ꯀꯩꯗꯧꯒꯦ ꯍꯥꯏꯅꯣ
ꯍꯪꯕꯅꯤ ꯀꯩꯗꯧꯔꯒꯦ ꯁꯨꯝ
ꯀꯔꯤ ꯀꯂꯔ ꯍꯥꯏꯁꯤꯔꯥ
ꯕ꯭ꯂꯦꯛꯀ ꯍꯥꯏꯖꯤꯜꯂꯛꯇꯣꯏꯔꯥ
ꯕ꯭ꯂꯦꯛꯇ ꯄꯥꯝꯗꯦ ꯄꯥꯝꯗꯦ ꯄꯥꯝꯃꯦ ꯑꯗꯨꯕꯨ ꯌꯥꯝ ꯄꯥꯝꯕꯗꯤ ꯅꯠꯇꯦ ꯋꯥꯏꯠꯁꯨ ꯄꯥꯝꯗꯦ
ꯎꯝ ꯀꯩ ꯀꯂꯔ
ꯑꯩꯗꯤ ꯀꯂꯔꯗꯣ ꯌꯥꯝ ꯕ꯭ꯔꯥꯏꯠ ꯑꯣꯏꯕꯗꯣ ꯄꯥꯝꯗꯦ
ꯎꯝ ꯑꯗꯨꯗꯤ ꯀꯩ ꯀꯂꯔ
ꯅꯨꯠ ꯑꯣꯏꯕ ꯂꯩꯌꯦꯗꯅ ꯀꯔꯤ ꯍꯥꯏꯖꯔ ꯃꯆꯨ ꯀꯩꯅꯣ ꯇꯧꯕꯗꯣ ꯑꯗꯨ ꯑꯣꯏꯅ ꯄꯥꯝꯃꯦ ꯑꯩꯗꯤ
ꯈꯔ ꯆꯝꯕꯗꯣ
ꯎꯝ ꯆꯝꯕꯗꯣ
ꯅꯪ ꯌꯥꯝ ꯆꯝꯃꯝꯗꯧ ꯃꯥꯂꯦꯀꯣ
ꯑꯁ ꯍꯔꯥꯎꯒꯦ ꯇꯧꯋꯤ
ꯆꯝꯐꯨꯠ ꯑꯣꯏꯔꯝꯗꯧ ꯃꯥꯜꯂꯤ ꯑꯩ ꯒ꯭ꯔꯤꯟ ꯄꯥꯝꯃꯤ
ꯒ꯭ꯔꯤꯟꯁꯨ ꯐꯖꯩ ꯍꯣꯏ
ꯎꯝ
ꯑꯩꯁꯨ ꯒ꯭ꯔꯤꯟꯗꯤ ꯄꯥꯝꯃꯦ
ꯒ꯭ꯔꯤꯟꯗ ꯌꯥꯝ ꯌꯥꯛꯄꯕꯨꯗꯤ ꯄꯥꯝꯗꯦ ꯑꯩꯁꯨ ꯆꯥꯡ ꯑꯃꯗ ꯂꯩꯗꯅ
ꯑꯣꯂꯤꯞ ꯒ꯭ꯔꯤꯟꯗ ꯐꯖꯩꯌꯦ
ꯐꯖꯩ ꯑꯗꯨꯁꯨ ꯎꯝ ꯑꯣꯂꯤꯞꯁꯨ ꯐꯖꯩ
ꯑꯗꯨꯒ ꯄꯤꯁꯇ ꯒ꯭ꯔꯤꯟꯗꯣ
ꯎꯝ
ꯑꯗꯨꯁꯨ ꯐꯖꯩꯌꯦ ꯑꯩꯅ ꯄꯥꯝꯃꯤꯁꯦ ꯆꯦꯔꯤ ꯔꯦꯠꯇꯨꯁꯨ ꯑꯗꯨꯝ ꯐꯖꯩꯌꯦ ꯎꯝ ꯑꯗꯨꯒ ꯕ꯭ꯔꯥꯎꯟꯁꯨ ꯄꯥꯝꯃꯦ
ꯎꯝ ꯑꯩꯗꯤ ꯍꯣꯏ ꯕ꯭ꯂꯦꯛꯁꯨ ꯄꯥꯝꯃꯤ ꯋꯥꯏꯠꯁꯨ ꯄꯥꯝꯃꯤꯗ
ꯅꯨꯄꯥ ꯑꯌꯥꯝꯕꯗꯤ ꯕ꯭ꯂꯦꯛ ꯄꯥꯝꯃꯦ
ꯎꯝ
ꯕ꯭ꯂꯦꯛꯀ ꯋꯥꯏꯠꯁꯦ
ꯃꯥꯅꯤ ꯃꯥꯅꯤ ꯄꯥꯝꯅꯕꯅꯤ ꯄꯥꯝꯅꯕꯅꯤ ꯑ
ꯆꯥꯛ ꯆꯥꯈꯤꯔꯣꯏꯗ꯭ꯔꯣ ꯅꯪꯗꯤ
ꯅꯪ ꯉꯥꯏꯅꯦ
ꯑꯁ
ꯎꯝ
ꯀꯔꯤ ꯈꯨꯝꯗꯣꯏꯅꯣ ꯑꯩ ꯈꯪꯗ꯭ꯔꯦꯗ
ꯑꯦꯁ ꯀꯩꯒꯤꯅꯣꯅꯦ ꯅꯪꯅꯁꯨ ꯍꯥꯟꯅ ꯍꯧꯔꯝꯃꯒ ꯅꯪꯒ ꯑꯩ ꯅꯪꯒ ꯆꯥꯗꯣꯏꯅꯤꯅ ꯉꯥꯏꯅꯤ ꯉꯁꯥꯏꯗꯒꯤ ꯑꯩꯗꯣ
ꯀꯣꯕꯤ ꯊꯣꯛꯑꯒ ꯑꯩ ꯉꯥꯏꯔꯝꯕ ꯁꯤꯗꯤ
ꯑꯦ ꯅꯪꯒꯕꯨ ꯆꯥꯅꯤꯡꯉꯦ ꯍꯥꯏꯔꯗꯤ ꯑꯍꯥꯎꯕ ꯑꯃꯃꯨꯛ ꯊꯣꯡꯒꯠꯂ ꯂꯣꯏꯔꯦ ꯀꯩꯅꯣ ꯍꯧꯖꯤꯛ
ꯊꯃꯣꯏꯒꯁꯦ ꯀꯥꯏꯒꯦ ꯇꯧꯏ ꯀꯣꯕꯤ ꯊꯣꯡꯉꯒ ꯑꯩ ꯉꯥꯏꯔꯤꯁꯦ
ꯉꯥ ꯑꯃꯨꯛ ꯁꯠ ꯂꯩꯔꯨꯔ ꯊꯣꯡꯇꯣꯛꯑ ꯂꯣꯏꯔꯦ ꯀꯩꯗꯧꯔꯛꯒꯦ ꯑꯩꯅ
ꯍꯣꯏ ꯍꯣꯏ
ꯑꯗꯨ ꯆꯥꯊꯣꯛꯑ ꯂꯣꯏꯔꯦ
ꯑꯗꯨꯗꯨꯕꯨꯗꯤ ꯆꯨꯝꯃꯦ ꯆ꯭ꯋꯤꯡꯒꯝ ꯁꯥꯏꯔꯣ ꯅꯪꯁꯦ
ꯑꯥ ꯍꯩꯌꯦ ꯍꯩꯌꯦ ꯑꯥ ꯅꯪꯗꯤ ꯆꯥꯛ ꯆꯥꯔꯕꯣ ꯀꯩꯅꯣ
ꯆꯥꯗ꯭ꯔꯤ
ꯂꯥꯝꯗ꯭ꯔꯤꯕꯣ
ꯂꯥꯝꯗꯦ ꯍꯣꯏ ꯉꯁꯥꯏ ꯆꯥ ꯊꯛꯄꯒꯤ
ꯑꯥ ꯍꯣꯏꯗ ꯉꯥ ꯊꯣꯡꯕ ꯉꯥꯏꯌꯣ ꯁꯤ
ꯍ ꯣꯍꯣꯏ ꯉꯥꯏꯖꯦ
ꯉꯥ ꯊꯣꯡꯂꯣꯏꯔ ꯆꯥ ꯂꯣꯏꯔ ꯄꯨꯂꯞ
ꯎꯝ ꯏꯁ ꯄꯨꯡ ꯇꯔꯥꯃꯥꯊꯣꯏ ꯊꯥꯗꯣꯏꯔꯦꯅꯦ
ꯎꯝ ꯇꯥꯗꯣꯔꯤ ꯇꯥꯗꯣꯔꯤ ꯍꯥ
ꯃꯇꯝꯁꯦ ꯌꯥꯝ ꯊꯨꯑꯦꯕ ꯆꯠꯄ